ꯇꯥꯔꯦ
ꯑ ꯑ ꯀꯩꯗꯧꯔꯝꯃꯤꯅꯣ
ꯅꯨꯡꯉꯥꯏꯔꯤꯕꯔꯤꯕ
ꯑꯥꯎ ꯅꯉꯌꯦ
ꯎꯝ ꯆꯥꯛꯇ ꯁꯥꯔꯔꯕꯣ
ꯆꯥꯔꯦ ꯉꯁꯥꯏ ꯑꯌꯨꯛꯅ ꯆꯥꯔꯦ
ꯎꯝ ꯎ ꯀꯩ ꯃꯊꯦꯜ
ꯑꯩ ꯉꯁꯤꯁꯦ ꯉꯥ ꯆꯥꯏꯌꯦ
ꯑꯁ ꯍꯥꯎꯔꯦꯅꯦ
ꯑꯥꯎ ꯍꯥꯎꯋꯦ ꯑꯗꯨꯝ ꯌꯥꯝ ꯆꯝꯅ ꯊꯣꯡꯔꯒ ꯆꯥꯕꯒꯤ ꯑꯗꯨꯝ ꯍꯥꯡꯅꯁꯨ ꯆꯥꯊꯣꯛꯈ꯭ꯔꯦ
ꯎꯝ ꯑꯩ ꯈꯛꯇ ꯉꯥꯏꯔꯦ ꯏꯟꯁꯥꯡ ꯍꯥꯎꯗꯕꯤꯗ ꯂꯩꯍꯧꯔꯤꯁꯦ
ꯀꯔꯤ ꯌꯦꯟꯁꯥꯡ ꯆꯥꯕꯅꯣ ꯅꯪꯗꯤ
ꯑꯩꯗꯤꯗꯤ ꯌꯦꯟꯗꯦꯝꯅꯤ
ꯑꯣ ꯑꯣ ꯌꯦꯟꯗꯦ ꯍꯥꯎꯅꯦ ꯌꯦꯡꯗꯁꯨ ꯑꯥ ꯑꯗꯨꯗꯤ ꯌꯥꯝ ꯄꯄ꯭ꯔꯦ
ꯎꯝ ꯌꯦꯟ ꯍꯥꯞꯄꯗꯨꯗꯤ ꯃꯃꯤꯡꯗꯣ ꯌꯦꯟ ꯍꯥꯞꯄꯗꯨꯗꯀꯣ ꯌꯦꯟꯒꯤ ꯑꯁꯥꯗ ꯁꯥꯔꯒ
ꯑꯩꯗꯤ ꯑ ꯑꯩꯗꯤ ꯌꯦꯟꯗꯦꯝꯁꯦ ꯀꯩꯅꯣ ꯏꯔꯣꯟꯕꯁꯨ ꯍꯥꯎꯋꯦ
ꯎꯝ
ꯏꯔꯣꯟꯅꯁꯨ ꯍꯥꯎꯋꯦ ꯎꯝ ꯑꯗꯨ ꯅꯪꯗꯤ
ꯎꯝ
ꯑꯗꯣ ꯅꯪꯗꯤ ꯂꯩꯁꯥꯔꯣ ꯌꯨꯝ ꯄꯥꯜꯂꯕ
ꯌꯨꯝ ꯄꯂꯦ
ꯑꯣ ꯑꯉꯥꯡ ꯀꯌꯥ ꯁꯨꯔꯕꯣ
ꯑꯉꯥꯡꯗꯤ ꯑꯅꯤ ꯁꯨꯔꯦ
ꯑꯣ ꯀꯌꯥꯝ ꯀꯌꯥꯝ ꯆꯥꯎꯔꯦ
ꯌꯥꯝ ꯆꯥꯎꯕꯃꯛ ꯅꯠꯇ꯭ꯔꯦ ꯑꯍꯟꯗꯤ ꯍꯟꯗꯛꯇ ꯂꯥꯏꯔꯤꯛ ꯇꯝꯕ ꯍꯧꯕꯗ ꯉꯥꯏꯔꯦ
ꯑꯣ ꯑꯣ ꯑꯗꯨꯗꯤ ꯄꯤꯛꯏꯅꯦꯀꯣ ꯅꯪꯒꯤ ꯑꯉꯥꯡꯁꯤꯡꯁꯤꯗꯤ ꯑꯣ ꯑꯣ ꯑꯣ ꯑꯣ ꯅꯨꯄꯥ ꯀꯌꯥ
ꯑꯃꯃꯝ
ꯑ ꯅꯨꯄꯥ ꯑꯃ ꯑꯃ ꯅꯨꯄꯥ ꯑꯃ ꯅꯨꯄꯤ ꯑꯃꯔꯣ
ꯑꯥ
ꯑꯣ ꯑꯣ ꯑꯣ ꯑꯩꯁꯨ ꯀꯩꯅꯣꯅꯦ ꯑꯩꯁꯨ ꯑꯉꯥꯡ ꯑꯍꯨꯝ ꯁꯨꯔꯦꯗ
ꯑꯣ ꯑꯩꯗꯤ ꯂꯩꯁꯥꯕꯤꯔꯥ ꯈꯜꯂꯤꯅꯦꯅꯦ
ꯑꯁ ꯀꯗꯥꯏꯗꯒꯤ ꯂꯣꯏꯁꯥꯕꯤꯔꯍꯦ ꯑꯉꯥꯡ ꯑꯍꯨꯝ ꯁꯨꯔꯦ ꯑꯗꯨꯒ ꯑ ꯑꯗꯨꯒ ꯑꯩꯒꯤ ꯑꯉꯥꯡꯁꯤꯡꯗꯤ ꯀ꯭ꯂꯥꯁ ꯈ꯭ꯋꯥꯏꯗꯒꯤ ꯑꯍꯟꯗꯤ ꯀ꯭ꯂꯥꯁ ꯊ꯭ꯔꯤ ꯀꯥꯔꯦ ꯑ ꯏ ꯂꯥꯁ
ꯗꯤ ꯍꯜꯂꯦ ꯑꯩꯈꯣꯏꯗꯒꯤꯗꯤ ꯍꯜꯂꯦ ꯆꯤꯡꯗ ꯂꯩꯕ꯭ꯔꯥ ꯇꯝꯄꯥꯛꯇ ꯂꯩꯕ꯭ꯔꯥ
ꯑꯩꯈꯣꯏꯁꯦ ꯇꯝꯄꯥꯛꯇ ꯂꯩꯌꯦ
ꯑ ꯆꯞ ꯃꯥꯟꯅꯩ
ꯑ ꯇꯝꯄꯥꯛꯇ ꯂꯩꯌꯦ
ꯅꯣꯡ ꯐꯥꯗꯣꯛꯁꯨ ꯀꯣꯏꯕ ꯌꯥꯕꯅꯦꯍꯦ ꯑꯩꯈꯣꯏ ꯃꯥꯧ ꯃꯁꯦꯟꯁꯨ
ꯍꯣꯏ ꯍꯣꯏ ꯃꯥꯅꯦ ꯅꯨꯡꯉꯥꯏꯒꯅꯤꯅꯦ ꯌꯨꯝꯗ ꯆꯠꯊꯣꯛꯇꯅ ꯑꯗꯨꯝ ꯂꯩꯕꯗꯨꯁꯨ ꯀꯣ ꯋꯥꯈꯜꯁꯦ
ꯎꯝ ꯑꯉꯥꯡꯁꯤꯡꯛ ꯂꯥꯏꯔꯤꯛ ꯇꯝꯕ ꯆꯠꯇꯕ ꯅꯨꯃꯤꯠꯇ ꯀꯣ ꯄꯨꯟꯕ ꯌꯥꯕꯅꯦ ꯀꯔꯤ ꯀꯔꯤꯅꯣ ꯆꯥꯃꯤꯟꯅꯔꯒ
ꯍꯣꯏ ꯍꯣꯏ
ꯃꯣꯏ ꯂꯩꯁꯥꯕꯤ ꯄꯥꯈꯪ ꯈꯛꯇꯪ ꯇꯧꯕ ꯌꯥꯔꯣꯏꯕ
ꯑꯗꯨꯅꯦ ꯑꯩꯈꯣꯏ ꯃꯧꯁꯤꯡꯁꯤꯁꯨ ꯃꯧ ꯑꯣꯏꯔꯒꯁꯨ ꯍꯥꯟꯅꯒꯤ ꯂꯩꯁꯥ ꯑꯣꯏ ꯉꯥꯟꯒꯤ ꯅꯨꯡꯉꯥꯏꯅ ꯆꯠꯊꯣꯛꯄꯗꯣ ꯑꯗꯨꯝ ꯍꯥꯏꯥꯏꯅ ꯑꯗꯨꯝ ꯆꯠꯊꯣꯛ
ꯍꯣꯏ ꯌꯥꯝ ꯎꯝ ꯃꯔꯛ ꯃꯔꯛꯇ ꯌꯥꯝ ꯅꯤꯡꯁꯤꯡꯉꯦꯕ ꯑꯗꯨꯒꯤ ꯍꯧꯈꯤꯕ ꯃꯇꯝꯗꯣ
ꯑꯗꯨꯅꯦ ꯑꯗꯨ ꯅꯪꯗꯤ ꯀꯃꯥꯏꯅ ꯅꯣꯏꯅꯤ ꯀꯃꯥꯏꯅ ꯀꯩꯅꯣ ꯇꯧꯕ꯭ꯔꯣ ꯅꯣꯏ ꯍꯦꯔꯛꯒ
ꯈꯪꯗꯦ ꯉꯛꯄ꯭ꯔꯥ
ꯅꯣꯏ ꯍꯦꯔꯣꯒ ꯅꯣꯏꯅꯤꯒꯤ ꯈ꯭ꯋꯥꯏ ꯐꯥꯔꯁ ꯇꯥꯏꯝ ꯊꯦꯡꯅꯕꯒꯤ ꯋꯥꯔꯤ ꯈꯤꯇꯪ ꯂꯤꯔꯛꯑꯣꯅꯦ
ꯑꯁ ꯍꯧꯖꯤꯛꯀꯥꯟꯗꯤ ꯐꯣꯟꯒꯤ ꯃꯇꯝꯅꯤꯅꯀꯣ
ꯑꯥ
ꯑꯗꯨꯝ ꯐꯣꯟꯗꯒꯤ ꯐꯥꯎꯅꯔꯦ
ꯑꯣ ꯑꯣ
ꯑꯣꯟꯅꯗ
ꯑꯗꯨꯗꯣ ꯍꯦꯛ ꯎꯅꯥꯕꯗ ꯅꯪ ꯍꯦꯛ ꯎꯅꯥ ꯃꯥꯕꯨꯣ ꯑꯗꯨꯝ ꯅꯪ ꯄꯥꯝꯈꯤꯕ꯭ꯔꯣ
ꯈꯪꯗꯦ ꯄꯥꯝꯕ ꯄꯥꯝꯗꯕ꯭ꯔꯥ ꯃꯣꯏꯒꯤ ꯃꯣꯏ ꯀꯪ ꯑꯩꯒꯤ ꯅꯨꯄꯥꯗꯤ ꯃꯁꯛ ꯌꯥꯝ ꯊꯤꯕꯅꯦ
ꯑꯗꯨ ꯃꯁꯛ ꯊꯤꯔꯨꯁꯨ ꯃꯥꯒꯤ
ꯑꯗꯨꯅ ꯃꯁꯛ ꯑꯩꯅ ꯈꯜꯂꯤꯁꯦ ꯑꯦ ꯑꯗꯨꯒꯤ ꯃꯇꯝꯗ ꯃꯁꯛ ꯊꯤꯔꯁꯨ ꯒ꯭ꯌꯥꯟ ꯇꯥꯔꯗꯤ ꯌꯥꯔꯦꯗ ꯍꯥꯏꯅꯨꯀꯣ
ꯍꯣꯏ ꯍꯣꯏ
ꯀꯨꯞꯅ ꯊꯤꯖꯤꯟꯗꯕꯤꯗ ꯃꯣꯏ ꯃꯕꯨꯡꯁꯤꯡꯕꯨꯗꯤ ꯑꯩ ꯑꯗꯨꯝ ꯈꯪꯅꯩꯌꯦꯕ ꯍꯥꯟꯅ ꯑꯩꯈꯣꯏ ꯈꯨꯟꯗ ꯑꯣ ꯃꯣꯏ ꯃꯕꯨꯡ ꯑꯃꯁꯦ ꯂꯩꯕ ꯑꯗꯨꯒꯤ ꯃꯕꯨꯡꯗꯨꯗꯤ ꯒ꯭ꯌꯥꯟ ꯇꯥꯕ ꯑꯗꯨꯒꯤ ꯑꯁ ꯃꯕꯨꯡꯒꯨꯝꯅ ꯒ꯭ꯌꯥꯟ ꯇꯥꯔꯝꯒꯅꯤ ꯍꯥꯏꯅ ꯁꯛꯇꯨ ꯌꯦꯡꯗꯕꯤꯗ ꯑꯗꯨꯝ ꯌꯥꯊꯣꯛꯈ꯭ꯔꯦ
ꯑ ꯑꯣ ꯀꯥꯏꯗꯦꯗ ꯑꯗꯨ ꯑꯗꯨꯝ ꯅꯪꯅ ꯈꯟꯕꯗꯨꯅ ꯑꯗꯨꯝ ꯆꯨꯝꯗꯤ ꯆꯨꯝꯔꯝꯒꯅꯤꯅ ꯃꯕꯨꯡꯁꯤꯡꯁꯨ ꯒ꯭ꯌꯥꯟ ꯇꯥꯕꯅꯤꯅ ꯃꯥꯁꯨ ꯇꯥꯔꯝꯒꯅꯤ ꯍꯥꯏꯅ ꯈꯟꯕꯗꯨ ꯑꯗꯨꯝ ꯆꯨꯝꯂꯝꯒꯅꯤ
ꯈꯪꯗ꯭ꯔꯦ ꯂꯥꯛꯄ ꯀꯥꯟꯗꯗꯤ ꯀꯣ ꯑꯩꯅ ꯍꯥꯏꯔꯝꯅꯦ ꯀꯔꯤꯔꯥ ꯅꯪꯒꯤ ꯅ ꯆꯥꯁꯦ ꯈ꯭ꯋꯥꯏꯗꯒꯤ ꯑꯇꯣꯝ ꯃꯕꯨꯡꯁꯤꯡꯗꯤ ꯒ꯭ꯌꯥꯟ ꯇꯥꯏ ꯈ꯭ꯋꯥꯏꯗꯤꯗꯒꯤ ꯑꯇꯣꯝꯕ ꯃꯥꯕꯨꯗꯤ ꯀꯃꯥꯏꯅ ꯌꯣꯛꯂꯛꯄ꯭ꯔꯥ ꯍꯥꯏꯅ ꯍꯥꯏꯔꯕꯅꯦ ꯑꯩꯒꯤ ꯏꯀꯨꯗ ꯈꯔꯗꯤ ꯑꯪ ꯑꯇꯣꯝꯕꯒꯤ ꯖꯥꯠ ꯍꯥꯏꯒꯗ꯭ꯔꯥ ꯈꯔꯗꯤꯀꯣ
ꯎꯝ ꯎꯝ
ꯎꯝ ꯑꯃ ꯂꯩꯕ
ꯑꯗꯨꯅꯤꯅꯦꯍ ꯂꯩꯩꯁꯥ ꯄꯥꯈꯪ ꯑꯣꯏꯔꯤꯀꯥꯟꯗꯗꯤ ꯂꯣꯏꯅ ꯐꯕꯒꯨꯝ ꯑꯗꯨꯒ ꯑ ꯂꯩꯃꯤꯟꯅꯔꯒ ꯑꯉꯥꯡ ꯁꯣꯛꯑꯒꯗꯤ ꯍꯦꯟꯅ ꯍꯦꯟꯖꯤꯟꯕ ꯒꯨꯝꯇꯧꯕꯅꯤꯗ ꯂꯩꯁꯥ ꯄꯥꯈꯥ ꯑꯉꯥꯡ ꯑ ꯑꯉꯥꯡ ꯊꯣꯛꯇ꯭ꯔꯤꯉꯩꯗꯗꯤ ꯈꯔꯕꯨ ꯀꯩꯅꯣ ꯇꯧꯕꯅꯦ ꯑꯗꯣ ꯑꯉꯥꯡ ꯍꯦꯛ ꯊꯣꯛꯄꯗꯒꯤꯗꯤ ꯂꯣꯏꯔꯦ ꯑ ꯌꯨꯝꯁꯦ ꯁꯂꯥꯛ ꯁꯥꯔꯦ ꯑꯗꯨꯝ
ꯑ ꯑꯗꯨꯒꯤ ꯃꯝ ꯑꯗꯨꯒꯤ ꯃ ꯃꯇꯝꯗꯗꯤꯀꯣ ꯃꯕꯨꯡꯁꯦ ꯑꯩꯈꯣꯏ ꯈꯨꯟꯗ ꯂꯩꯕꯗ ꯃꯥꯒꯤ ꯅꯨꯄꯤꯁꯨ ꯂꯩꯌꯦꯕ
ꯑꯥ
ꯑꯏ ꯃꯅꯥꯎꯗꯤ ꯁꯨꯃꯥꯏꯅ ꯇꯧꯕꯅꯤ ꯁꯨꯃꯥꯏꯅ ꯇꯧꯕꯅꯤ ꯋꯥꯔꯤꯁꯦ ꯑꯝꯐꯥꯎ ꯁꯥꯗꯕ ꯑꯩꯈ ꯍꯣꯏꯅꯤ ꯈꯪꯅꯩ ꯍꯥꯏꯕꯗꯤ ꯈꯪꯅꯒꯀꯣ ꯈꯪꯗꯦ ꯂꯥꯛꯍꯟꯅꯤꯡꯕꯒꯤꯔ
ꯑꯣ ꯑꯣ ꯑꯣ ꯑ
ꯃꯆꯥꯥ ꯃꯆꯥꯥꯒ ꯃꯣꯏ ꯍꯣꯏ ꯏꯃꯨꯡ ꯑꯍꯨꯝ ꯃꯤ ꯑꯍꯨꯝ ꯂꯩꯌꯦꯕ ꯈꯨꯟꯗ ꯑꯩꯈꯣꯏꯒꯁꯨ ꯌꯥꯝ ꯅꯛꯅꯕꯅꯦ
ꯑꯣ
ꯑ
ꯑꯗꯨꯒ ꯄꯨꯔꯥ ꯅꯪꯕꯨ ꯇ꯭ꯔꯥ ꯇꯧꯕꯤꯈꯔꯅꯦ
ꯍꯥꯥ
ꯅꯪꯕꯨ ꯄꯨꯔꯥ ꯇ꯭ꯔꯦ ꯇꯧꯕꯤꯈ꯭ꯔꯦꯕ
ꯑꯗꯨꯅꯦ ꯃꯥꯒꯤ ꯅꯨꯄꯤꯁꯤꯡꯅꯒ ꯀꯣ ꯑꯩꯕꯨ ꯃꯆꯥꯁꯤꯡꯕꯨ ꯂꯛꯅꯔꯒ ꯏꯃꯥꯇꯣꯟ ꯀꯧꯎ ꯏꯃꯥꯇꯣꯟ ꯀꯧꯎ ꯍꯥꯏꯅꯀꯣ
ꯑꯣ
ꯎꯑ ꯐꯕ ꯉꯥꯛꯇꯪ ꯍꯥꯏꯕ ꯐꯠꯇꯕꯗꯨꯗꯤ ꯍꯥꯏꯗ꯭ꯔꯕ
ꯍꯥꯏꯗꯕ ꯑ ꯑꯗꯨꯗꯤ
ꯑꯗꯨꯒꯤ ꯐꯥꯕ ꯑꯣꯏꯔꯝꯒꯅꯤ ꯍꯥꯏꯅ ꯑꯗꯨꯝ
ꯑ ꯅꯪꯕꯨ ꯂꯧꯅꯤꯡꯕꯒꯤ ꯃꯥ ꯃꯣꯏꯅ ꯐꯠꯇꯕꯗꯣ ꯍꯥꯏꯗ꯭ꯔꯒ ꯑꯐꯕ ꯈꯛꯇ ꯍꯥꯏꯔꯒ ꯅꯪꯕꯨ ꯄ꯭ꯔ ꯇ꯭ꯔꯦꯞ
ꯑꯗꯨꯅꯦ ꯑꯃꯔꯣꯝꯗ ꯍꯥꯏꯔꯗꯤ ꯌꯥꯝ ꯁꯥꯎꯅꯤꯡꯕꯅꯤꯗ
ꯑ ꯑ ꯃꯥꯅꯦ
ꯖꯥꯠ ꯃꯥꯅꯔꯁꯨ ꯀꯣ ꯃꯣꯏꯗꯤ ꯆꯥꯕ ꯊꯛꯄ ꯁꯦꯠꯄꯗ ꯊꯤꯡꯕ ꯂꯩꯌꯦꯕ ꯅꯗꯨꯅ ꯂꯥꯛꯄ ꯀꯥꯟꯗꯗꯤ ꯑꯃꯨꯛ ꯁꯥꯎꯅꯤꯡꯅꯕꯅꯤꯗ
ꯎꯝ ꯍꯥꯏ ꯈꯟꯕ ꯌꯥꯗ꯭ꯔꯤꯅ ꯑꯩꯈꯣꯏ ꯅꯨꯄꯤ ꯍꯥꯏꯕꯁꯤꯗꯤ ꯗꯤ ꯋꯥꯟꯁ ꯀꯩꯅꯣ ꯇꯧꯈ꯭ꯔꯗꯤ ꯍꯟꯕ ꯍꯥꯏꯕꯁꯤꯗꯤ ꯄꯨꯔꯥ ꯃꯥꯏꯊꯤꯈ꯭ꯔꯦꯕ ꯑꯩꯈꯣꯏꯒꯤꯗꯃꯛꯇꯤ ꯅꯠꯇ꯭ꯔꯥ ꯎꯄꯥꯏ ꯂꯩꯇ ꯇ꯭ꯔꯦ ꯑꯩꯈꯣꯏꯒꯤ ꯂꯥꯏꯕꯛꯇ ꯁꯦꯝꯕꯤꯔꯕꯅꯦ ꯍꯥꯏꯅ ꯑꯍ ꯇꯧꯈ꯭ꯔꯕ ꯃꯥꯜꯂꯦ
ꯍꯥꯏꯗꯤ ꯅꯨꯄꯤ ꯀꯌꯥ ꯅꯨꯄꯥ ꯀꯌꯥꯔ
ꯑꯩꯁꯦꯀꯣ ꯑꯩꯁꯦ ꯅꯨꯄꯥ ꯑꯍꯟꯅꯦ ꯈ꯭ꯋꯥꯏꯗꯤ ꯅꯨꯄꯥꯗꯣ ꯑꯍꯟꯅꯅꯦ ꯑꯗꯨꯒ ꯅꯨꯄꯤꯅ ꯑꯅꯤ
ꯑꯃꯨꯛ ꯀꯣꯛꯑꯔꯣꯏꯗ꯭ꯔꯣ
ꯑꯁ ꯄꯣꯛꯑꯔꯣꯏ ꯑꯩ ꯏꯁꯥꯁꯦ ꯑꯩ ꯑꯉꯥꯡ ꯄꯣꯛꯂꯒ ꯁꯦꯝꯔꯒ ꯇꯧꯕꯁꯦ ꯑꯩ ꯋꯥꯔꯛꯈ꯭ꯔꯦ ꯑꯗꯨꯒꯤ ꯑꯍꯨꯝ ꯑꯗꯨꯝ ꯄꯣꯛꯁꯨ ꯌꯥꯔꯦ ꯍꯥꯏꯅ ꯑꯗꯨꯝ
ꯍꯂ ꯅꯨꯄꯥ ꯑꯂ ꯏꯔꯥꯕꯅꯤꯅꯥꯀꯣ
ꯈꯔ ꯅꯨꯡꯉꯥꯏꯊꯣꯛꯈ꯭ꯔꯒꯦ ꯑꯉꯥꯡ ꯄꯣꯛ ꯀꯣꯛꯂꯒ ꯑꯗꯨꯝ ꯁꯦꯝꯔꯒ ꯂꯩꯕꯁꯦ ꯑꯩ ꯄꯨꯟꯁꯤꯁꯦ ꯇꯜꯂꯛꯈ꯭ꯔꯦꯕ ꯏꯁꯥꯅꯁꯨ ꯍꯧꯖꯤꯛ ꯉꯝꯂꯔꯣꯏ ꯈꯔ ꯍꯧꯖꯤꯛꯇꯤ ꯑꯉꯥꯡ ꯆꯥꯎꯔꯕꯅꯤꯅꯀꯣ ꯈꯔ ꯅꯨꯡꯉꯥꯏꯊꯣꯛꯀꯦ ꯍꯥꯏꯅ ꯈꯟꯈ ꯑꯗꯨ
ꯈꯔꯗꯤ ꯍꯦꯜꯂꯝꯒꯅꯤ ꯑꯍꯟ ꯑꯅꯤ ꯁꯨꯕꯗꯨꯗꯤ
ꯍꯣꯏ ꯑꯍꯟꯗꯨꯗꯤ ꯑꯗꯨꯝ ꯒ꯭ꯌꯥꯟ ꯇꯥꯏ ꯍꯥꯏꯕ ꯗꯤꯀꯣ ꯇꯨꯃꯤꯟꯅ ꯑꯗꯨꯝ ꯂꯩꯌꯦꯕ ꯇꯥꯏ ꯑꯗꯨꯕꯨ ꯃꯌꯥꯏꯒꯤ ꯏꯆꯥꯅꯨꯄꯤꯁꯤ ꯂꯣꯏꯔꯦ ꯃꯥꯅꯜ
ꯎꯝ
ꯂꯥꯎꯊꯣꯛꯈ꯭ꯔꯗꯤ ꯂꯣꯏꯔꯦ
ꯃꯅ ꯄꯤꯛꯏꯛꯉꯩꯗꯗꯤ ꯊꯕꯛꯁꯨ ꯁꯨꯕ ꯌꯥꯗꯕ ꯌꯥꯝ ꯇꯧꯋꯦ ꯑꯩꯁꯨꯀꯣ ꯊꯕꯛꯇꯤ ꯁꯨꯅꯤꯡꯕ ꯁꯨꯕꯁꯨ ꯌꯥꯗꯕ
ꯑ ꯅꯪ ꯅꯪꯗꯤ ꯀꯩꯅꯣ ꯇꯧꯔꯝꯒꯅꯤꯅꯦ ꯍꯧꯖꯤꯛ ꯑꯉꯥꯡ ꯄꯤꯛꯄꯒꯤ ꯊꯕꯛꯁꯨ ꯄꯦꯟꯅ ꯁꯨꯕ ꯐꯪꯉꯃ
ꯐꯪꯗ꯭ꯔꯦ ꯑꯩꯁꯦ ꯐꯤ ꯁꯥꯔꯈ꯭ꯔꯒ ꯇꯥꯟꯒꯦ ꯇꯧꯕꯅꯦꯕ
ꯑ
ꯑꯗꯨꯗꯁꯨ ꯑꯐꯥꯎ ꯌꯥꯗ꯭ꯔꯦ
ꯑꯣ ꯑꯗꯨꯅꯦ ꯍꯧꯖꯤꯛꯇꯤ ꯅꯪ ꯌꯥꯈꯤꯔꯣꯏꯗ ꯅꯪ ꯅꯆꯥꯅꯨꯄꯤ ꯑꯍꯟꯗꯨ ꯁ꯭ꯀꯨꯜ ꯀꯥꯕꯗ ꯉꯥꯏꯔꯤ ꯍꯥꯏꯗꯤ ꯑꯃꯛꯇꯨꯗꯤ ꯌꯥꯝ ꯄꯤꯛꯂꯝꯈꯤ ꯁꯤꯅꯤꯅꯦ ꯎꯝ
ꯠ ꯎꯝ ꯆꯠꯄ ꯈꯣꯠꯄꯗꯤ ꯍꯔꯦ ꯑꯗꯨꯕꯨ ꯆꯠꯄ ꯍꯩꯕꯒꯤꯀꯣ ꯑꯩꯅ ꯐꯤ ꯁꯥꯔꯒ ꯐꯝꯂꯤꯉꯩꯗ
ꯑꯥꯎ
ꯃꯥꯅ ꯂꯥꯛꯑꯒ ꯇꯧꯕꯁꯤꯗꯤ ꯂꯣꯏꯔꯦ
ꯑꯣ ꯅꯪ ꯐꯅꯦꯛꯀꯨꯝꯕ ꯁꯥꯕꯗꯣ ꯐꯖꯅ ꯑꯗꯨꯝ ꯅꯪꯅ ꯑꯗꯨꯝ ꯌꯣꯟꯗꯤ ꯌꯣꯟꯕ꯭ꯔꯥ
ꯍꯥꯟꯅꯗꯤ ꯎ ꯏꯅ ꯁꯥꯕꯤꯌꯣ ꯍꯥꯏꯕꯁꯤꯡꯗꯣ ꯑꯗꯨꯝ ꯁꯔꯥꯒꯒꯥꯏ ꯑꯣꯂꯦ ꯍꯥꯏ ꯍꯧꯖꯤꯛꯇꯤ ꯌꯥꯗ꯭ꯔꯦꯗ ꯑꯉꯥꯡ ꯆꯥꯗ꯭ꯔꯤ ꯐꯥ
ꯍꯣꯏꯅꯦꯀꯣ ꯋꯥꯔꯛꯀꯅꯤ
ꯄꯥꯏ ꯂꯩꯇꯦ ꯆꯥꯎꯥꯎꯕ ꯉꯥꯏꯕ ꯇꯥꯕꯅꯦ
ꯑꯅꯦ ꯈꯔ ꯆꯥꯎꯔꯗꯤ ꯌꯥꯔꯕꯅꯤꯗ
ꯎꯝ ꯅꯣꯏ ꯏꯪꯈꯣꯜꯒꯨꯝꯕ ꯁꯨꯕ꯭ꯔꯥ
ꯑꯩ ꯁꯨꯑꯦ ꯈꯤꯗ ꯎ
ꯎꯝ ꯅꯣꯏꯁꯤꯦ ꯏꯃꯨꯡ ꯃꯅꯨꯡ ꯄꯨꯂꯞ ꯂꯩꯕ꯭ꯔꯥ ꯅꯠꯇ꯭ꯔꯒ ꯅꯣꯏ ꯈꯛꯇꯪ ꯂꯩꯕ꯭ꯔꯥ
ꯑꯣ ꯑꯩꯈꯣꯏ ꯑꯗꯨꯝ ꯄꯨꯂꯞ ꯂꯩꯌꯦ ꯑꯩꯁꯦꯀꯣ ꯀꯩꯅꯣ ꯇꯧ ꯀ꯭ꯂꯞ ꯍꯥꯏꯕꯁꯤꯗꯤ ꯑꯩꯒꯤ ꯑꯩꯒꯤ ꯅꯨꯄꯥꯒꯤ ꯃꯅꯥꯎꯅꯨꯄꯤꯗꯣ
ꯑꯝ ꯎ
ꯃꯣꯏ ꯏꯃꯨꯡꯒ ꯑꯩꯈꯣꯏ ꯄꯨꯂꯞ ꯂꯩꯌꯦ ꯑꯩꯒꯤ ꯅꯨꯄꯥꯒꯤ ꯃꯅꯥꯎ ꯃꯤ ꯌꯥꯝꯃꯦ ꯏꯃꯨꯡ ꯑꯅꯤ ꯄꯨꯟꯅ ꯆꯥꯃꯤꯟꯅꯕꯣ ꯀꯣ ꯑꯗꯨꯒꯤ ꯑꯗꯨꯝ ꯃꯤ ꯌꯥꯝꯃꯦ
ꯆꯒ ꯆꯥꯛ ꯆꯥꯕꯗꯨꯁꯨ ꯅꯨꯡꯉꯥꯏꯕꯅꯤ
ꯑ ꯑꯗꯨꯝ ꯍꯣꯏ ꯑꯗꯨꯝ ꯑꯃꯔꯣꯝꯗ ꯅꯨꯡꯉꯥꯏ
ꯆꯥꯛ ꯆꯪꯕꯅꯦ
ꯅꯨꯡꯉꯥꯏꯕ ꯅꯨꯡꯉꯥꯏꯇꯕꯣꯝ ꯑꯗꯨꯝ ꯂꯣꯏꯅ ꯑꯗꯨꯝ ꯑꯣꯏꯕ ꯃꯥꯟꯅꯗ
ꯎꯝ ꯑꯗꯨꯅꯤ ꯑꯩꯈꯣꯏꯁꯨ ꯍꯥꯟꯅ ꯇꯧꯔꯝꯃꯦꯕ ꯑꯩꯈꯣꯏ ꯅꯨꯄꯥꯒꯤ ꯃꯆꯦ ꯍꯣꯏꯗ ꯑꯩꯈꯣꯏ ꯂꯩꯔꯝꯃꯤꯕ
ꯑꯥ
ꯑꯗꯨ ꯄꯨꯂꯞ ꯃꯈꯥꯗ ꯐꯛ ꯊꯥꯔꯒꯀꯣ ꯆꯥꯕꯅꯦ
ꯑꯣ
ꯎꯝ ꯑꯩꯒꯤ ꯅꯨꯄꯥꯒꯤ ꯃꯆꯦꯒꯤ ꯅꯨꯄꯥꯗꯣ
ꯑꯥꯎ
ꯆꯥꯛ ꯆꯥꯕ ꯀꯥꯟꯗ ꯌꯥꯝ ꯌꯦꯡꯕ ꯅꯨꯡꯉꯥꯏꯕ
ꯑꯣ ꯑꯣ ꯑꯣ ꯑꯣ
ꯅꯪꯒꯥ ꯁꯥꯥꯛ ꯁꯔꯗꯤ ꯁꯥꯥꯛꯁꯥꯒꯤꯤ ꯍꯥꯏꯅ ꯀꯣ
ꯑꯣ ꯑꯣ ꯑꯣ
ꯇ ꯃꯤ ꯌꯥ ꯃ ꯁꯥꯥꯛ ꯁꯒ
ꯍꯣꯏ ꯃꯤ ꯑꯗꯨꯒ ꯆꯥꯛ ꯆꯥꯕ ꯍꯩꯕ ꯃꯤ ꯊꯤꯡꯉꯒꯤꯗꯅꯀꯣ ꯐꯖꯅ ꯆꯥꯕꯁꯤꯡꯗꯨ ꯃꯣꯏ ꯐ ꯆ ꯑꯗꯨꯗꯤ ꯍꯥꯎꯕꯅꯦꯍꯦ ꯆꯥꯛ ꯆꯥꯕꯗꯣ ꯀꯣ
ꯍꯥꯎꯕ ꯅꯠꯇ꯭ꯔꯁꯨꯀꯣ ꯑꯗꯨ ꯃꯣꯏꯒꯤ ꯈꯨꯠꯁꯥꯗꯣ
ꯎꯝ ꯑꯗꯨꯦ ꯑꯗꯨ ꯅꯪꯗꯤ ꯀꯔꯤ ꯌꯦꯟꯁꯥꯡꯅ ꯍꯥꯎꯕ꯭ꯔꯣ
ꯏꯟꯁꯥꯡꯁꯦ ꯑꯩ ꯑꯩꯁꯦ ꯑꯗꯨꯝ ꯆꯥꯕꯅꯤꯅꯀꯣ ꯂꯣꯏꯅ ꯁꯤ ꯆꯥꯅꯤꯡꯗꯦ ꯍꯥꯏꯕ ꯂꯩꯇꯦꯗ ꯑꯗꯨꯝ ꯂꯣꯏꯅ ꯌꯥꯏ
ꯑꯣ ꯑꯣ
ꯈꯪꯗꯦ ꯌꯨꯝ ꯄꯥꯜꯂꯒ ꯏꯆꯥ ꯂꯩꯈ꯭ꯔꯒ ꯆꯥꯕꯁꯤ ꯆꯥꯕꯁꯤ ꯂꯣꯏꯔꯦ
ꯑ ꯅꯗꯤ ꯀꯪꯇ꯭ꯔꯤ ꯈꯪꯉꯝꯕꯗꯣ ꯍꯧꯖꯤꯛꯇꯤ ꯌꯦꯡꯕꯁꯨ ꯌꯥꯗ꯭ꯔꯦ ꯅꯣꯏꯕꯒꯤ
ꯑꯣ ꯑꯣ ꯅꯪ ꯂꯣꯏꯔꯕ꯭ꯔꯥ
ꯇꯦ
ꯑꯣ ꯑꯩꯗꯤ ꯑꯁ ꯀꯪꯕꯗꯨꯣ ꯀꯪꯕꯗꯨ ꯀꯥꯡꯕꯨꯗ ꯀꯥꯡꯕꯨꯗ ꯍꯟꯗꯛꯅ ꯈꯛꯇ ꯅꯣꯏꯈꯠꯂꯛꯑꯦ ꯑꯩ
ꯎꯝ ꯑꯩꯗꯤ ꯈꯪꯗꯦ ꯑꯍꯟꯁꯦ ꯑꯍꯟꯁꯦ ꯍꯦꯛ ꯂꯩꯕꯗꯒꯤꯀꯣ ꯆꯥꯅꯤꯡꯕꯁ ꯑꯁꯤ ꯆꯥꯅꯤꯡꯕꯁꯦ ꯑꯗꯨꯒ ꯅꯣꯏꯈꯠꯄꯁꯦ ꯎꯝ ꯇꯧꯔꯕꯅꯦ ꯑꯗꯨꯝ ꯆꯥꯕꯗ ꯁꯣꯈ꯭ꯔꯦ
ꯑꯣ ꯐꯩꯅꯦ ꯑꯩꯗꯤ ꯑꯁ ꯀꯥꯡꯃꯟꯕꯒꯤ ꯃꯤꯅ ꯄꯥꯟꯊꯣꯛꯑꯗꯤ ꯅꯪ ꯁꯤꯕꯨ ꯅꯥꯕ꯭ꯔꯣ ꯍꯥꯏꯅꯀꯣ ꯃꯤꯅ ꯑꯗꯨꯝ ꯍꯥꯏꯔꯛꯄꯒꯤ ꯑꯩꯁꯦ ꯃꯃꯥꯡꯒꯤ ꯆ